ꯒꯗ
ꯃꯥꯁꯦ ꯑꯩꯕꯨ ꯑꯩꯕꯨ ꯆꯤꯛꯄ ꯃꯥ ꯇꯦꯁ ꯅꯤꯡꯉꯥꯏ ꯇꯧꯔꯒ ꯍꯜꯂꯣ ꯍꯜꯂꫭ ꯍꯜꯂꫭ
ꯍꯂꫭ ꯍꯂꫭ
ꯍꯜꯂꯣ ꯍꯥꯏꯌꯣ ꯁꯨ ꯕꯤꯗꯤꯑꯣ ꯌꯦꯡꯍꯟꯒꯦ ꯃꯥꯁꯦ
ꯍꫭꯏ ꯑꯗꯨꯅ ꯐꯔꯦ ꯚꯤꯗ꯭ꯌꫭꯗꯤ ꯐꯖꯅ ꯌꯦꯡꯉꯨ ꯃꯥꯂꯦ
ꯑ ꯎꯏꯔꯗꯤ ꯐꯖꯅ ꯃꯥꯒꯤ ꯃꯁꯥꯒꯤ ꯃꯁꯥꯒꯤ ꯑꯥꯎ ꯃꯁꯥꯒꯤ ꯚꯤꯗꯤꯑꯣꯗꯣ ꯌꯦꯅꯤꯡ ꯕꯅꯦ ꯃꯥꯗꫭ
ꯁꯃꯥꯔꯠꯇꯤ ꯑꯣꯏꯌꯦ ꯅꯆꯥ ꯅꯨꯄꯤꯁꯨ
ꯍꯨ ꯍꯝ
ꯃꯄꯥꯕꯨꯗꯤ ꯀꯣꯜ ꯇꯧꯕ ꯐꯪꯕ꯭ꯔꯣ
ꯍꯥꯥ
ꯃꯄꯥꯕꯨꯗꯤ ꯀꯣꯜ ꯇꯧꯕ
ꯑꯣ ꯉꯁꯥꯏ ꯂꯥꯛꯈ꯭ꯔꯦ ꯇꯨꯝ ꯇꯨꯝꯃꯥꯗꯤ ꯇꯨꯝꯈ꯭ꯔꯦ ꯑꯃꯨꯛ ꯍꯟꯒꯅꯤ ꯍꯥꯏꯌꯦ ꯑꯩꯗꯣ ꯀꯣꯜꯗꯨꯗꯤ ꯍꯥꯏꯅꯤꯡꯗꯕ ꯑꯗꯨꯒꯤꯅꯦ
ꯑꯣ ꯑꯣ ꯌꯨꯝꯗ ꯂꯥꯛꯑꯦ ꯍꯥꯏꯕ
ꯑꯥ ꯌꯨꯝꯗ ꯂꯥꯛꯈ꯭ꯔꯦ ꯇꯨꯝꯈ꯭ꯔꯦ ꯇꯨꯝ ꯕꯒꯤ ꯉꯔꯥꯡꯗꯣ ꯎꯝ ꯃꯨꯛ ꯆꯠꯀꯅꯤ ꯍꯥꯏꯌꯦ ꯃꯣꯏ ꯑꯣ ꯃꯣꯏ ꯀꯧꯔꯛꯑꯗꯤ ꯑꯃꯨꯛ ꯆꯠ ꯆꯠꯀꯗꯧ ꯃꯥꯜꯂꯦ
ꯐꯖꯅ ꯆꯥꯍꯜꯂꯒ ꯐꯖꯅ ꯆꯥꯍꯟꯕꯤꯔꯣ ꯐꯖꯅꯥꯛ ꯌꯦꯟꯁꯥꯡ ꯆꯥꯍꯜꯂꯒ ꯆꯠꯍꯟꯣ ꯆꯥꯍꯟꯕꯤꯌꯣ ꯍꯥꯏꯕ
ꯆꯔꯦ
ꯑꯥꯏꯦ ꯀꯩ ꯋꯥ ꯁꯒꯗꯏ ꯉꯏꯕꯅꯤ
ꯎ ꯅꯨꯡꯉꯥꯏ ꯀ ꯀꯥꯎꯈ꯭ꯔꯦ ꯑꯩꯁꯨ ꯂꯥꯁꯀꯤ ꯇꯣꯄꯤꯛꯇꯣ
ꯎ ꯀ ꯁꯥꯔꯒꯤꯃ ꯇꯅꯦ ꯂꯩꯒꯖ
ꯆꯒꯨ ꯇꯥꯡꯒꯅꯤ ꯅꯤꯗꯤꯌꯥꯗꯣ ꯐꯖꯅ ꯂꯩꯕ ꯅꯨꯡꯉꯥꯏꯕ ꯃꯥꯜꯂꯦꯀꯣ
ꯃꯦ ꯃꯥꯗꯤꯦ
ꯎꯝ
ꯈꯪꯗꯦ ꯃꯣꯏꯒꯤ ꯃꯄꯨꯁꯨ ꯑꯗꯨꯝ ꯀꯩ ꯍꯥꯏꯁꯤꯔꯥ ꯑ ꯈꯨꯗꯛꯇ ꯁꯥꯥꯎꯔꯒ ꯈꯨꯗꯛꯇ ꯐꯥꯕꯗꯣ ꯑꯗꯨꯃꯥꯏꯅ ꯇꯧꯋꯤ ꯍꯥꯏ ꯑꯗꯨꯒꯤ ꯇꯦꯟꯁꯟ ꯂꯩꯔꯒ ꯊꯕꯛ ꯇꯧꯔꯒ ꯂꯩꯕꯅꯤ ꯍꯥꯏꯌꯦ ꯉꯔꯥꯡꯗ ꯍꯥꯏꯗꯤ ꯅꯨꯡꯇꯤꯒꯤꯁꯨ ꯑꯗꯨꯝ ꯇꯦꯟꯁꯟ ꯂꯩ ꯍꯥꯏꯕ ꯀꯩ ꯍꯥꯏꯗꯣꯏꯔꯣ ꯎꯝ ꯈꯔ ꯁꯣꯏꯔꯗꯤꯀꯣ ꯃ ꯄꯣ ꯊ ꯇꯥꯔꯕ ꯇꯨ ꯁꯥꯎꯋꯦ ꯍꯥꯏ ꯋꯥ ꯑꯗꯨꯒꯤ ꯃꯣꯏꯁꯦ ꯇꯦꯟꯁꯟꯗꯤ ꯂꯩꯕ ꯑꯗꯨ ꯌꯥꯥꯏ
ꯑ ꯃꯣꯏ ꯃꯔꯔꯨ ꯁꯤ ꯌꯥꯃ ꯃꯥꯂꯦ ꯃꯥꯒ
ꯍꯣꯏ ꯗꯨꯀꯥꯟꯒꯤ ꯃꯤꯁꯤꯡ ꯎꯝ ꯌꯥꯝ
ꯑꯥ ꯅꯨꯡꯉꯥꯏꯌꯦ ꯁꯨꯃꯥꯏꯅ ꯂꯩ ꯃꯣꯏꯒꯤ ꯃꯣꯏ ꯁꯤꯂꯔꯤꯗꯣ ꯂꯣꯏ ꯃꯥꯟꯅꯕ꯭ꯔꯥ ꯃꯤꯂꯣꯏꯅꯒꯦ ꯁꯃꯥꯏꯅꯥ
ꯃꯣꯏ ꯈꯔꯗꯤ ꯃꯥꯜꯂꯝꯒꯅꯤ ꯑꯗꯨꯕꯨ ꯆꯍꯤ ꯌꯥꯝꯅ ꯁꯨꯕ ꯁꯦꯡꯕꯨꯗꯤ ꯌꯥꯝ ꯆꯥꯎꯕ ꯃꯥꯜꯂꯦ
ꯑꯣ
ꯍꯥꯏꯕꯗꯤ ꯃꯣꯏꯁꯦ ꯀꯁꯇꯃꯥꯔꯁꯨ ꯌꯥꯝꯕꯅꯤꯅꯀꯣ ꯇꯔꯛꯒ ꯃꯇ ꯃꯇꯥꯡꯗꯤ ꯋꯥꯠꯇꯕ ꯃꯥꯜꯂꯦꯕ ꯑꯗꯨꯒꯤ
ꯅꯨꯡꯉꯥꯏꯅ ꯑꯗꯨꯗꯤ ꯀꯋꯥꯗꯤ ꯋꯥꯔꯡ ꯃꯨꯅꯤ ꯍ ꯁꯃꯥꯏ ꯌꯥ ꯑꯃꯀꯣ ꯑꯩꯈꯣꯏꯒꯤꯗꯤ ꯂꯦꯕꯔꯈꯣꯏꯒꯤꯗꯤ
ꯍ ꯍꯣꯏ ꯍꯣꯏ ꯍꯣꯏ ꯃꯇꯝ ꯈꯔꯗꯤꯦ ꯑꯗꯨꯝ ꯀꯩ ꯍꯥꯏꯗꯣꯏꯔꯥ ꯀꯁꯇꯃꯔꯁꯨ ꯌꯥꯝꯃꯦ ꯑꯗꯨꯒ ꯃꯄꯨꯗꯣ ꯂꯥꯛꯑꯒ ꯑꯗꯨꯝ ꯈꯔ ꯑꯗꯨꯝ ꯆꯩꯕꯤꯗꯨꯗꯤ ꯃꯣꯏꯁꯦ ꯋꯥꯗꯤ ꯋꯥꯕ ꯃꯥꯜꯂꯦ ꯈꯪꯗꯦ
ꯌꯥꯝ ꯅꯨꯡꯁꯤꯕ ꯃꯥꯜꯂꯦ
ꯍꯥꯥ
ꯃꯥꯒꯤ ꯃꯅꯦꯗꯤ ꯌꯥꯝ ꯅꯨꯡꯁꯤꯕ ꯃꯥꯜꯂꯦꯍꯦ ꯅꯆꯥꯅꯨꯄꯤꯕꯣ ꯃꯔꯥꯡꯗ ꯂꯩꯕ ꯅꯨꯄꯤꯗꯣ
ꯑꯣ ꯑꯣ ꯑꯣ ꯅꯨꯁꯤꯕꯅꯦ ꯅꯨꯡ ꯅꯦ
ꯀ ꯀꯩ ꯊꯥꯔꯛꯀꯦ ꯇ ꯂꯥꯎꯕ ꯐꯪꯉꯗꯤꯌꯦ
ꯑꯍꯝ ꯃꯣ ꯃꯥꯗꯣ ꯂꯥꯁ ꯃꯟꯗꯣ ꯗ ꯗꯥꯏꯄꯔꯒꯤꯗꯃꯛ ꯋꯥꯟ ꯊꯥꯎꯖꯟꯒꯨꯝꯕ ꯊꯥꯔꯛꯑꯦ
ꯅꯨꯡꯁꯤ
ꯇꯨꯝ ꯇꯣꯂꯣꯞ ꯐꯪꯉꯗꯤ ꯀꯣ ꯑꯗꯨꯝ ꯊꯥꯔꯛꯑꯦ ꯃꯔꯛ ꯃꯔꯛꯇ ꯎꯝ ꯀꯩꯅꯣꯒꯤꯗꯃꯛ ꯖꯥꯏꯖꯥꯏꯒꯤꯗꯃꯥꯛ ꯊꯥꯔꯛꯑꯦ ꯅꯍꯥꯟꯁꯨ ꯑꯣꯔꯤꯐꯂꯦꯝꯒꯤ ꯀꯩꯅꯣ ꯁꯦꯝꯄꯨꯔꯥ ꯑꯃ ꯂꯧꯕꯤꯌꯦ
ꯎ ꯅꯆꯥꯅꯨꯄꯤꯒꯦ
ꯎꯝ
ꯌꯥꯝ ꯐꯥꯏꯅꯦ ꯇꯨꯂꯣꯞ ꯆꯥꯎꯕꯅꯤꯅ ꯀꯩꯁꯨ ꯋꯥꯠꯂꯔꯣꯏ ꯃꯥ
ꯃꯥ ꯑꯁ ꯃꯥꯖꯨ ꯄꯩꯁꯥ ꯂ ꯂꯧꯔꯝꯃꯦ ꯃꯤ ꯃꯤꯉꯣꯟꯗ ꯃꯥ ꯐꯣꯟ ꯂꯧꯕꯒꯤꯗꯃꯛ
ꯑꯗꯨ ꯑꯣꯏꯔꯁꯨ
ꯎꯝ ꯈꯔ ꯈꯔ ꯑꯦꯚ꯭ꯔꯤ ꯃꯟꯁ ꯑꯗꯨꯝ ꯁꯤꯡꯗꯧ ꯃꯥꯜꯂꯦ ꯊꯔꯇꯤ ꯀꯦ ꯂꯧꯑꯦ ꯍꯥꯏꯌꯦ ꯃꯤꯉꯣꯟ ꯅ
ꯃꯔꯨꯞꯀꯤꯒꯨꯝꯕꯁꯨ ꯃꯔꯨꯞꯀꯨꯝꯕꯁꯨ ꯂ ꯌꯥꯎꯔꯝꯒꯅꯦ
ꯈꯪꯗꯦ ꯑꯗꯨꯒꯨꯝꯕꯗ ꯨ ꯌꯥꯎꯕ꯭ꯔꯥ ꯌꯥꯎꯗꯕ꯭ꯔꯥ ꯍꯪꯁꯨ ꯍꯪꯕꯤꯗꯦ
ꯃꯥꯅ ꯅꯍꯥꯟꯅ ꯍꯥꯏꯕ ꯀꯥꯟꯗꯗꯤ ꯇꯣꯂꯣꯞꯁꯦ ꯌꯥꯝ ꯆꯥꯎ ꯇ꯭ꯨꯌꯦꯟꯇꯤ ꯄ꯭ꯂꯁꯅꯦ ꯎꯝ
ꯑꯩꯈꯣꯏ ꯀꯣ ꯑꯩꯈꯣꯏ ꯐꯥꯎꯔꯛꯑꯅꯤ ꯊꯔꯇꯤꯅꯦ ꯍꯣꯏ
ꯀꯩꯅꯣꯗ ꯋꯥꯆꯦꯞꯇ ꯗꯨꯝ ꯄꯥꯎ ꯐꯥꯎꯅꯩꯌꯦ ꯁꯤ ꯇꯧꯗꯕ ꯐꯩ ꯃꯥꯗꯣ ꯕꯣꯔꯤꯡ ꯆꯨꯕ ꯃꯥꯜꯂꯦ ꯃꯊꯟꯗ ꯁꯨꯇꯤꯗꯤ ꯂꯩꯌꯦ ꯑꯗꯣ ꯎꯝ ꯏꯔꯥꯡ ꯐꯠꯇꯕꯅꯤꯅꯀꯣ ꯊꯣꯛꯗꯧ ꯃꯥꯟꯗ꯭ꯔꯦ
ꯂꯩꯕ ꯅꯨꯡꯉꯥꯏ ꯍꯥꯏꯕ꯭ꯔꯥ ꯀꯃꯥꯏꯅ ꯍꯥꯏꯒꯦ ꯑꯩꯈꯣꯏꯗꯤ ꯄꯥꯛ ꯐꯥꯎꯅꯗꯦ
ꯂꯩꯕꯗꯤ ꯅꯨꯡꯉꯥꯏꯕ ꯃꯥꯜꯂꯦ ꯑꯗꯣ ꯑꯁ ꯍꯧꯖꯤꯛꯀꯥꯟꯗꯤ ꯕꯣꯔꯤꯡ ꯆꯨꯗꯧ ꯃꯥꯜꯂꯦ ꯋꯥꯟ ꯃꯟ ꯊꯥ ꯑꯃ ꯊꯥ ꯑꯃ ꯁꯨꯇꯤꯁꯨ ꯂꯩꯕ ꯀꯔꯤꯁꯨ ꯇꯧꯅꯤꯡꯉꯥꯏ ꯂꯩꯇ꯭ꯔꯦ ꯑꯁꯤꯗ ꯍꯥꯏꯌꯦ ꯃꯥꯗꯣ
ꯑꯗꯣ ꯑꯣꯏꯔꯗꯤ ꯃꯥ ꯅꯥꯒꯥꯂꯦꯟꯒꯨꯝꯕ ꯆꯠꯄ ꯌꯥꯗ꯭ꯔꯣꯅꯦ ꯅꯥꯒꯥꯂꯦꯟꯗꯁꯨ ꯅꯣꯏ ꯃꯣꯏꯒꯤ ꯔꯤꯂꯦꯇꯤꯚ ꯂꯩꯔꯤꯅꯥ
ꯃꯊꯟꯇ ꯆꯠꯄ ꯇꯜꯂ ꯃꯥꯜꯂꯦ ꯃꯥ ꯎꯝ
ꯑꯁ ꯋꯥꯟ ꯃꯟ ꯁꯨꯇꯤ ꯂꯩꯕꯗꯤ ꯑꯁ ꯌꯥꯝ ꯕꯣꯔ ꯑꯣꯏ ꯕꯣꯔꯤꯡ ꯑꯣꯏꯒꯅꯤ ꯂꯩꯕ ꯅꯨꯡꯉꯥꯏꯌꯦꯔꯥ ꯍꯥꯏꯕꯗꯤ ꯃꯔꯥꯝꯁꯨ ꯀꯩ ꯍꯥꯏꯗꯣꯏꯔꯥ ꯎꯝ ꯈꯨꯟꯗꯣ ꯌꯥꯝ ꯆꯥꯎꯕꯅꯤ ꯑꯣ
ꯎꯝ
ꯑꯗꯨꯒꯤ
ꯈꯪꯗ꯭ꯔꯦ ꯏꯔꯥꯡꯁꯦ ꯑꯁ ꯏꯔꯥꯡꯁꯦ ꯄꯥꯝꯗ꯭ꯔꯦꯍꯦ
ꯏꯝꯐꯥꯜꯗꯒꯤ ꯁꯦꯅꯥꯄꯇꯤ ꯃꯔꯥꯝ ꯆꯠꯄ ꯌꯥꯗꯦ ꯏꯝꯐꯥꯜꯗꯒꯤ ꯅꯣꯅꯦꯁꯨ ꯆꯠꯄ ꯌꯥꯗꯦ ꯊꯥꯎꯁꯨ ꯂꯥꯛꯄ ꯌꯥꯗꯦ ꯄꯦꯥ ꯁꯦꯅꯥꯄꯇꯤ ꯀꯥꯡꯄꯣꯛꯄꯤꯅꯁꯨ ꯏꯝꯐꯥꯜꯗ ꯂꯥꯛꯄ ꯄ ꯌꯥꯗ꯭ꯔꯦ ꯏꯜꯂꯣ ꯍꯥꯏꯅꯦꯦ ꯂꯝꯕꯤ ꯂꯣꯏꯅꯃꯛ ꯊꯦꯡꯡꯂꯅ ꯂꯩꯔꯅꯦ
ꯄꯥꯏ ꯂꯩꯩꯇ꯭ꯔꯦ
ꯎꯝ
ꯈꯅꯥꯕꯁꯦ ꯄꯥꯝꯗ꯭ꯔꯦ ꯍꯦ
ꯑꯋꯥꯕꯥ ꯇꯥꯦꯕꯤ ꯍ ꯇꯤꯕꯤꯤ ꯌꯦꯡꯉꯒ ꯂꯩꯥꯛꯏꯕ꯭ꯔꯣ ꯅꯨꯆꯥ ꯅꯨꯄꯤꯌꯦ
ꯇꯤꯉ ꯅꯠꯇꯦ ꯐꯣꯟꯗꯅꯦ ꯃꯥꯒꯤ ꯃꯁꯥꯒꯤ ꯚꯤꯗꯤꯑꯣꯗꯣ ꯃꯊꯟꯇ ꯌꯦꯡꯕꯅꯦ ꯌꯥꯝ ꯄꯥꯝꯕꯅꯦ ꯃꯥꯒ ꯄꯤꯗꯤꯗ ꯅꯣꯒ ꯌꯦꯡꯕꯅꯦ ꯕꯤꯖꯤ ꯑꯣꯗ ꯀꯄꯗ ꯑꯃꯨꯛ ꯀꯄꯕꯤꯖꯤꯗ ꯅꯗꯤ ꯄ
ꯏꯁ ꯃꯥꯔ ꯑꯣꯏꯦ
ꯇꯧꯅꯤꯡ ꯃꯅꯦ
ꯂꯣꯏꯅ ꯅꯨꯡꯁꯤ ꯅꯨꯡꯁꯤ ꯃꯟꯕꯒꯤ ꯂꯣꯏꯅ ꯀꯩꯅꯣ ꯑꯦꯗꯤ ꯄꯨꯂꯞ ꯅꯣꯏꯅ ꯅꯨꯡꯁꯤꯃꯟꯕꯒꯤ ꯃꯥꯗ ꯆꯥꯎꯔꯛꯑꯗꯤ ꯅꯥꯊꯤ ꯁꯥꯒꯅꯤ ꯍꯥꯏꯕꯗꯤ ꯅꯤ ꯉꯥꯏꯒꯨꯝꯕ ꯀꯥꯟꯒꯅꯤ
ꯑꯣ ꯈꯪꯗꯦ ꯀꯃꯥꯏꯅ ꯇꯧꯁꯤꯣꯏꯅꯣ ꯀꯔꯤ ꯇꯧꯁꯤꯦꯔꯥ ꯃꯥꯁꯦ ꯅꯥꯊꯤ ꯇꯧꯗꯅꯤꯡꯉꯥꯏ
ꯅꯪꯣꯟꯅ ꯅꯪꯒꯤ ꯈꯨꯠꯇ ꯂꯒꯦꯅꯦ
ꯑꯩꯈꯣꯏꯗ ꯇꯠꯠꯇ ꯂꯩꯔꯁꯨ ꯃꯣꯏꯅ ꯑꯩ ꯁꯨꯃꯥꯏꯅ ꯇꯧꯅ ꯍꯥꯏꯔꯗꯤꯀꯣ ꯏꯊꯟꯇ ꯑꯁ ꯃꯃꯥꯁꯦ ꯃꯥꯁꯩ ꯌꯥꯝ
ꯑꯗꯨꯗꯅꯦ ꯅꯪꯦ ꯃꯥꯒꯤꯕ ꯍꯕ ꯃꯥꯒꯦ ꯎꯝ ꯄꯨꯄꯨꯒꯅ ꯅꯨꯡꯁꯤꯕ ꯍꯦꯟꯕꯒꯤ ꯑꯁ
ꯑꯗꯨꯗꯅꯦ
ꯑꯆꯥꯄꯣꯠꯒꯨꯝꯕꯗꯤ ꯌꯥꯝ ꯄꯨꯔꯛꯂꯝꯝꯒꯅꯤ
ꯁꯕꯨꯗꯤ ꯃꯥꯔꯤ ꯆꯥꯕ ꯍꯩꯇꯦꯗ ꯍꯧꯖꯤꯛꯄꯨꯗꯤꯒꯤ ꯃꯔꯛ ꯃꯔꯛꯇ ꯄꯨꯔꯛꯑꯦ ꯍꯣꯏ ꯑ ꯑꯗꯣ ꯃꯥꯁꯦ ꯆꯥꯕ ꯍꯩꯕꯅꯤꯅꯀꯣ ꯃꯥ ꯁꯦ ꯀꯩꯅꯣ ꯋꯥꯇꯔꯃꯦꯂꯂꯣꯟꯒꯨꯝꯕꯁꯨ ꯆꯥꯕ ꯍꯩꯇꯦ ꯀꯔꯤꯅꯣ ꯃꯥꯁꯦ ꯀꯩ ꯀꯩꯅꯣ ꯑꯄꯣꯠꯒꯨꯝꯕꯁꯨ ꯆꯥꯒꯟꯗꯦ ꯃꯥ ꯑꯗꯨꯦ
ꯑꯁ ꯑꯩ ꯌꯥꯝ ꯆꯥꯒꯅꯤ ꯑꯗꯣ ꯑꯗꯨꯒꯨꯝꯕꯗꯣ ꯌꯥꯝ ꯆꯥꯕꯅꯦ ꯀꯣ ꯑꯉꯥꯡꯗ ꯆꯥꯗ꯭ꯔꯁꯨꯀꯣ ꯆꯥꯎꯔꯀꯥꯟꯗ ꯏꯁ ꯐꯖꯅ ꯆꯥꯕꯅꯦ ꯑꯣꯄꯣꯖꯤꯠꯅꯤ
ꯑꯣ ꯑ ꯇꯥꯕ꯭ꯔꯥ ꯎꯝ ꯅꯣꯛꯅꯤꯡꯉꯦ ꯉꯁꯋꯥꯏꯗꯣ ꯑꯩꯒꯤ ꯅꯨꯄꯥꯗ ꯇꯨꯝꯕ ꯌꯥꯗꯕ ꯃꯥꯜꯂꯦ ꯃꯥꯗ ꯑꯁ ꯇꯧꯋ ꯍꯥꯏꯔꯒ ꯑꯩꯗꯤ ꯍꯧꯥꯎꯖꯤꯛ ꯊꯣꯛꯇ꯭ꯔꯦ ꯆꯠꯂꯣꯗꯤ ꯍꯥꯏꯗꯦ ꯑꯗꯣ ꯑꯩ ꯍꯧꯖꯤꯛ ꯆꯦ ꯃꯪꯒꯣꯟꯗ ꯊꯣꯛꯈ꯭ꯔꯦ
ꯃꯤ ꯀ꯭ꯂ ꯀ꯭ꯂꯥꯁ ꯔꯍꯤꯇꯅꯥꯅ ꯈꯨꯐꯇꯔ
ꯑ
ꯏꯇꯞꯅ
ꯍꯣꯏ
ꯃꯈꯥꯗꯗꯤ ꯀꯨꯝꯕ꯭ꯔꯣ ꯃꯈꯥ ꯂꯩꯀꯥꯏꯗꯗꯤ ꯑꯦ ꯀꯣꯏ ꯂꯩꯀꯥꯏꯗꯇ
ꯎꯝ ꯉꯔꯥꯡ ꯀꯨꯝꯗ꯭ꯔꯦ ꯅꯍꯥꯟꯅꯤ ꯂꯥꯁ ꯋꯤꯛꯛꯇꯗꯤ ꯀꯨꯝꯃꯅꯤ
ꯌꯥꯝꯅ ꯈꯨꯟꯁꯨ ꯌꯥꯝꯅ ꯀꯩ ꯍꯥꯏꯅꯤꯔꯣ ꯃꯤ ꯌꯥꯝ ꯂꯩꯇꯕꯅꯤꯅ ꯌꯥꯝ ꯏꯅ ꯆꯤꯛꯅꯗ ꯏꯔ ꯃꯅꯦ ꯑ
ꯎꯝ
ꯁꯟꯗꯦ ꯑꯣꯏꯔꯁꯨ ꯕꯣꯔꯤꯡꯗꯤ ꯆꯨꯔꯝꯕꯅꯦ
ꯎꯝ ꯏꯔꯥꯡ ꯐꯠꯇ꯭ꯔꯅꯤꯅ ꯅꯤꯁꯥ ꯆꯥꯕꯁꯤꯡꯁꯨ ꯀꯣꯠꯄ ꯑꯣꯏꯅ ꯊꯤꯡꯈ꯭ꯔꯦ
ꯑꯃꯔꯣꯝ ꯍꯥꯏꯔꯗꯤ ꯅꯤꯁꯥ ꯆꯥꯕꯁꯤꯡꯗꯨ ꯈꯔ ꯇꯧꯄꯅꯤꯅ ꯐꯔꯝꯕꯅꯦ
ꯑꯥ ꯌꯨꯁꯨ ꯊꯥꯛꯑꯒ ꯉꯥꯎꯔꯒ ꯆꯠ ꯑꯗꯨꯒꯨꯝꯕꯗꯣ ꯌꯥꯗ꯭ꯔꯦ
ꯊꯤꯡꯕ ꯅ ꯐꯔꯦ ꯔꯪꯁꯤꯗ ꯑꯗꯨ ꯐꯔꯦꯅꯦ ꯊꯝꯃꯒꯦ ꯑꯩ
ꯑꯣ ꯑꯣ ꯍꯔꯦꯟ ꯄꯥꯎꯅꯥ ꯔꯁꯦ ꯄꯥꯎ ꯎꯝ ꯎꯝ ꯎꯝ ꯎꯝ